ꯇꯥꯕ꯭ꯔꯣ
ꯇꯥꯏꯌꯦ ꯅꯪ ꯀꯩ ꯌꯥꯝ ꯀꯨꯏ ꯆꯪꯉꯤꯗꯣ ꯀꯃꯥꯏ ꯇꯧꯅꯣ
ꯑꯩꯩꯅ ꯇꯧꯔꯛꯏꯔꯣ ꯅꯪ ꯇꯧꯔꯛꯏꯔꯣ ꯁꯤꯕꯣ
ꯅꯪ ꯇꯧꯔꯤꯅꯦꯍꯦ
ꯃꯥ ꯑꯩꯗꯤ ꯌꯥꯗꯦꯅ ꯑꯃꯨꯛ ꯀꯛꯊꯠꯂ ꯑꯃꯨꯛ ꯇꯧꯒꯦ ꯇꯧꯅꯤ ꯐꯣꯟꯁꯦ ꯍꯦꯡ ꯆꯠꯂꯤꯔ ꯀꯩꯅꯣꯝ ꯇꯧꯔꯦ ꯑꯗꯨꯗꯤ ꯀꯨꯏꯅ ꯂꯩꯔ ꯇꯧꯔꯦ
ꯄꯥꯏꯌꯨ ꯄꯥꯏꯌꯨ ꯄꯥꯏꯌꯨ ꯅꯪ ꯅꯪ ꯅꯝꯗꯤ ꯅꯝꯈꯤꯕ꯭ꯔꯥ ꯍꯥꯟꯅ
ꯑꯩ ꯅꯝꯃꯒ ꯊꯝꯕꯅꯦꯕ ꯑꯗꯨꯒ ꯗꯥꯗꯥꯏ ꯆꯥꯛ ꯍꯥꯞꯄꯩ ꯅꯝꯃꯦ ꯀꯣꯜ ꯇꯧꯋꯦꯕꯀꯣ ꯀꯣꯜ ꯇꯧꯕꯁꯤ ꯀꯨꯏꯅ ꯆꯠꯇꯕꯗ ꯑꯁ ꯃꯁꯤ ꯀꯧꯁꯜꯂꯒꯦ ꯗꯥꯥ ꯆꯥꯛ ꯍꯥꯞꯄ ꯊꯝꯃ ꯀꯣꯜ ꯇꯧꯁꯜꯂꯒ ꯑꯗꯨ ꯆꯠ ꯂꯩꯔꯝꯃꯤꯖꯦ
ꯑ ꯀꯩꯅꯣ ꯇꯧꯕꯅꯦꯕ ꯑ ꯅꯦꯠꯋꯥꯛ ꯖꯠ ꯇꯞꯄꯩꯅꯦ ꯍꯥꯏꯕ
ꯑꯣ ꯑꯗꯨꯗꯤ ꯉꯁꯥꯏ ꯅꯪꯒꯤ ꯑꯩꯅ ꯌꯥꯗꯦ ꯍꯥꯏꯔꯁꯨ ꯅꯦꯠꯋꯥꯛ ꯇꯞꯄꯩ ꯃꯥꯜꯂꯦ
ꯃꯥꯅꯦꯕ ꯑꯩꯈꯣꯏ ꯆꯦꯒꯤ ꯅꯦꯠꯋꯔꯥꯛ ꯌꯥꯗꯅ ꯋꯥꯏ ꯐꯥꯏ ꯊꯥꯗꯣꯛ ꯇꯧꯋꯦꯕ ꯑꯗꯨ ꯀꯣꯜꯗꯣ ꯇꯞꯃꯟꯈꯤꯗꯅ ꯆꯠꯇꯗꯅ ꯑꯩꯈꯣꯏ ꯊꯣꯏꯁꯨ ꯀꯣꯜ ꯑꯃ ꯃꯤꯁ ꯑꯣꯏꯈ꯭ꯔꯦꯕ
ꯇꯗꯦ
ꯋꯥꯔꯤ-ꯋꯥꯔꯤ ꯁꯨꯛꯁꯥꯟ ꯁꯥꯟꯅꯗꯅ ꯐꯣꯟ ꯄꯥꯏꯈꯠꯂ ꯑꯗꯨꯝ ꯇꯠꯈ꯭ꯔꯕ ꯑꯗꯣ ꯑꯩꯅ ꯅꯪꯉꯣꯟ ꯑꯩꯅ ꯅꯪꯉꯣꯟꯗ ꯑ ꯑꯩꯅ ꯅꯪꯉꯣꯟꯗ ꯇꯧꯔꯛꯀꯗꯕꯁꯦ ꯑꯥ ꯑꯩ ꯀꯣꯜ ꯇꯔꯨꯛ ꯋꯥꯠꯂꯤꯕꯀꯣ ꯑꯗꯣ ꯑꯩ ꯅꯪꯉꯣꯟꯗ ꯇꯧꯔꯔꯣꯏꯒꯦ ꯇꯧꯕ ꯅꯪ ꯑꯗꯨꯝ ꯃꯉꯥ ꯅꯪꯒꯤ ꯀꯨꯟꯊ꯭ꯔꯥ ꯁꯨꯖꯅꯕꯅ ꯇꯧꯖꯔꯣꯅ ꯑꯩ ꯑꯩꯈꯣꯏ ꯊꯣꯏꯒ ꯇꯧꯅꯒꯦ ꯇꯧꯕꯅꯦꯕ ꯑꯣ ꯅꯪ ꯇꯧꯁꯤꯜꯂꯛꯄꯗꯣ ꯅꯪꯒꯤ ꯍꯦꯛ ꯀꯨꯟꯊ꯭ꯔꯥꯗꯣ ꯁꯨꯖꯍꯧꯔꯗꯤ ꯀꯣꯟꯅ ꯇꯧꯁꯤꯜꯂꯛꯄ ꯑꯗꯨꯒꯤ ꯀꯩꯅꯣ ꯇꯧ ꯌꯥꯏꯗꯅ ꯑꯗꯣ ꯑꯩꯅ ꯁꯣꯝ ꯅꯥꯀꯟꯗ ꯃꯥꯒ ꯇꯧꯅꯔꯒ ꯇꯧꯔꯁꯨ ꯌꯥꯏꯗꯅ ꯅꯪꯒꯤꯗꯨ ꯀꯨꯟꯊ꯭ꯔꯥꯗꯣ ꯁꯨꯖꯍꯧꯋꯤꯗꯅ ꯑꯩꯅ ꯑꯃꯨꯛ ꯋꯥꯔꯤ ꯁꯥꯟꯅ ꯂꯩꯔꯗꯤ ꯅꯪꯒꯤ ꯃꯉꯥꯗꯣ ꯀꯥꯎꯟ ꯇꯧꯍꯧꯕ ꯃꯇꯝꯗꯣ ꯃꯥꯡꯉꯤꯗꯅ ꯑꯗꯨꯒꯤꯅꯤꯗ ꯀꯩ ꯌꯦꯟꯖꯥꯡ ꯆꯥꯏꯅꯣ
ꯁꯦꯕꯣꯠ ꯏꯔꯣꯜꯂꯦ ꯉꯁꯤꯗꯤ ꯑꯗꯨꯒ ꯄꯥꯔꯣꯛ ꯐꯥꯕꯤꯁꯨ ꯉꯧꯔꯦ ꯈꯣꯢ ꯕꯣꯔꯥ ꯍꯧꯋꯦꯅ ꯈꯔ ꯄꯤꯔꯛꯑꯦ ꯆꯥꯔꯦ
ꯑꯩꯈꯣꯏ ꯀꯩꯅꯣ ꯑꯉꯥꯡ ꯑꯩꯈꯣꯏꯗꯤ ꯉꯁꯤ
ꯆꯨ ꯑꯃ ꯑꯗꯨꯒ ꯁꯧꯒꯔꯤ ꯑꯃ ꯊꯣꯡꯉꯦ ꯑꯗꯩ ꯄꯥꯐꯣꯔ ꯃꯀꯛꯇꯣ ꯄꯥꯐꯣꯔ ꯃꯀꯛꯇꯨ ꯑꯃ ꯇꯥꯎꯔꯦ ꯎꯁꯣꯏ ꯀꯥꯡꯁꯨꯗꯣ ꯍꯥꯎꯋꯦꯍꯦ ꯎꯁꯣꯏ ꯀꯩꯅꯣ ꯁꯩꯅꯕꯤ ꯏꯁꯩꯅꯤ ꯉꯔꯥꯡ ꯑꯥ ꯀꯩꯅꯣꯗꯩ ꯂꯩꯔꯨꯅꯦ ꯎꯝ ꯂꯨꯄꯥ
ꯍꯥꯎꯕꯅꯦ
ꯆꯃ ꯉꯔꯥꯡ ꯀꯩꯅꯣꯗꯒꯤ ꯂꯩꯔꯨꯏ ꯆꯠꯂꯒ ꯑꯥ ꯀꯔꯤ ꯀꯔꯤ-ꯀꯔꯤ ꯃꯣꯏꯔꯥꯡ ꯈꯣꯝꯗꯒꯤ ꯃꯣꯏꯔꯥꯡꯈꯣꯝ ꯃꯣꯏꯔꯥꯡꯈꯣꯝ ꯇꯥꯔꯤꯕ꯭ꯔꯣ ꯅꯪ ꯆꯥꯛ
ꯇꯥꯔꯤꯌꯦ
ꯑꯣ ꯑꯩꯅ ꯅꯪ ꯀꯩꯅꯣ ꯇꯧꯔꯗꯤ ꯆꯥꯛ ꯆꯥ ꯇꯣꯛꯑꯝꯕꯁꯨ ꯌꯥꯏꯅꯦ ꯄꯨꯡ ꯅꯤꯄꯥꯟ ꯇꯥꯔꯝꯅꯤꯅ ꯍꯜꯂꯛꯑꯝꯃꯅꯤ ꯍꯥꯏꯕꯗꯨꯗ ꯈꯜꯂꯝꯕ ꯑꯗ ꯑꯩꯈꯣꯏ-ꯑꯩꯈꯣꯏ ꯊꯣꯏꯅ ꯆꯥꯃꯗ ꯋꯥꯔꯤ ꯁꯥꯟꯅꯁꯤ ꯈꯣꯠꯆꯦꯅ ꯍꯥꯏꯕꯗꯨꯗ ꯃꯥꯏ ꯃꯃꯥꯟꯅꯕꯤ ꯀꯣꯜ ꯇꯧꯔꯛꯑꯒ ꯋꯥꯔꯤ ꯁꯥꯟꯅ ꯂꯩꯔꯦꯕ ꯑꯗꯨꯗ ꯑꯩꯅ ꯑꯦꯁ ꯅꯪ ꯀꯣꯜ ꯅꯪ ꯐ꯭ꯔꯤ ꯑꯣꯏꯔꯝꯃꯗꯤꯅ ꯎꯝ
ꯑꯩꯗꯤ ꯑꯉꯥꯡꯒꯤ ꯑꯆꯥꯄꯣꯠ ꯀꯩꯀꯥ ꯂꯩꯕꯤꯔꯝꯃꯦ
ꯎꯝ
ꯒ꯭ꯌꯥꯟ ꯇꯥ ꯂꯩꯍꯧꯔꯤ ꯑꯉꯥꯡ ꯑꯆꯄꯣꯠꯀ ꯂꯩꯕꯤꯔ ꯊꯝꯕꯤꯔꯝꯃꯦ ꯅꯥꯕ ꯈꯣꯠꯄ ꯌꯥꯎꯍꯧꯗ꯭ꯔꯦ ꯅꯥꯕ ꯑꯃ ꯀꯩꯅꯣ ꯇꯧꯕꯅꯦꯕ ꯃꯃꯤꯠꯁꯨ ꯅꯨꯡꯉꯥꯏ ꯇꯦꯏ ꯀꯩꯒ ꯇꯧꯔꯦ ꯑꯗꯨ ꯍꯤꯗꯥꯛꯁꯦ ꯄꯤꯈꯤꯕꯅꯦ
ꯎꯝ
ꯐꯔꯝꯃꯦ
ꯎꯝ ꯎꯝ
ꯇꯧꯔꯝꯗꯦ ꯂꯣꯛ
ꯎꯝ ꯎꯝ
ꯅꯦꯠꯁꯦ ꯌꯥꯝ ꯅꯨꯡꯉꯥꯏꯇꯦ ꯉꯁꯤꯒꯤ ꯑꯣꯏꯅꯗꯤ ꯅꯦꯠ ꯃꯌꯥꯝ ꯇꯧꯕꯒꯤꯅꯦ ꯋꯥꯔꯤ ꯁꯥꯟꯅꯕ ꯃꯥꯜꯂꯦꯕ ꯍꯌꯦꯡ ꯑꯌꯨꯛ ꯐꯖꯅ ꯋꯥꯔꯤ ꯁꯥꯟꯅꯕꯅ ꯅꯨꯡꯉꯥꯏꯅꯤ
ꯪ ꯍ
ꯎꯝ
ꯑꯣ ꯅꯣꯏ ꯁꯟꯗꯦ ꯁꯟꯗꯦ ꯈꯨꯗꯤꯡꯒꯤ ꯑꯉꯥꯡꯁꯦ ꯎꯅꯕ ꯆꯠꯂꯤꯔꯣ
ꯇ ꯌꯥ ꯍꯌꯦꯡꯗꯤ ꯀꯩꯀꯩ ꯄꯔꯣꯒ꯭ꯔꯝ ꯂꯩꯒꯦ ꯇꯥꯕ꯭ꯔꯣ ꯪ ꯌꯥꯝꯃ ꯂꯩꯦ ꯑꯥꯎ